ꯍꯜꯂꯣ ꯏꯕꯦ
ꯄꯥꯏꯕ꯭ꯔꯣ꯫
ꯑꯈꯣꯏ ꯇꯥꯔꯦ ꯑꯗꯨꯒꯤ ꯋꯥꯗ ꯑꯃ ꯐꯥꯎ ꯉꯥꯡꯕ ꯌꯥꯗꯦ ꯍꯥꯏꯌꯦꯀꯣ ꯑꯇꯣꯞꯄ ꯋꯥ ꯈꯛꯇ ꯉꯥꯡꯒꯗꯕꯅꯤ ꯍꯥꯏꯌꯦ꯫
ꯎꯝ
ꯆꯥꯛ ꯆꯥꯔꯕ꯭ꯔꯣ
ꯆꯥꯛ ꯆꯥꯥꯗ꯭ꯔꯤ ꯅꯣꯏꯗꯤ
ꯆꯥꯈ꯭ꯔꯦꯗ ꯉꯁꯥꯏꯅ
ꯄꯨꯡ ꯀꯌꯥꯗ
ꯍꯥꯥ
ꯄꯨꯡ ꯀꯌꯥꯗ ꯆꯕ꯭ꯔꯣ
ꯄꯨꯡ ꯇꯔꯥ ꯅꯍꯥꯟ
ꯎꯝ
ꯅꯪ ꯑꯩꯕꯨ ꯇꯧꯕ ꯂꯣꯏꯔꯗꯤ ꯈꯔꯥ ꯂꯩꯔꯒ ꯑꯩꯉꯣꯟꯗ ꯅꯪꯒꯤꯁꯨ ꯇꯧꯔꯛꯑꯣ
ꯑꯣ ꯑꯣ ꯑꯣ
ꯎꯝ ꯑꯩꯁꯨ ꯏꯇꯦ ꯑ ꯃꯤꯅꯤꯠ
ꯎꯝ
ꯑꯩ ꯍꯥꯏꯔꯔꯣꯏ ꯏꯆꯦ ꯈꯣꯏꯗꯁꯨ ꯏꯆꯦ ꯈꯣꯏꯅ ꯀꯣꯜ ꯇꯧꯗ ꯇꯧꯋꯦ ꯉꯁꯥꯏꯗꯒꯤ ꯑꯩ
ꯅꯪꯉꯣꯟꯗ
ꯑ ꯑꯩꯅ ꯇꯥꯎꯕ
ꯑꯥ
ꯃꯣꯏꯒꯤꯗꯤ ꯂꯣꯏꯈ꯭ꯔꯦꯕ ꯑꯗꯨꯗꯤ ꯑꯩꯒꯤ ꯑꯩꯅ ꯑꯗꯨꯝ ꯇꯧꯔ ꯂꯩ ꯑꯩ ꯈꯪꯗ꯭ꯔꯦꯗ
ꯀꯃꯥꯏꯅ ꯇꯧꯕ꯭ꯔꯣ ꯈꯪꯗꯦꯗ
ꯎꯝ ꯈꯪꯗ꯭ꯔꯦ ꯑꯦꯛꯖꯥꯝ ꯀꯩꯗꯧꯉꯥꯏ ꯂꯣꯏꯒꯦꯔꯣ
ꯇꯦꯁ ꯂꯣ
ꯑꯝ
ꯑꯗꯣ ꯍꯌꯦꯡ ꯍꯌꯦꯡꯐꯧꯛꯇꯤ ꯑꯣꯏꯔꯅꯤ ꯑꯗꯨꯒ ꯍꯥꯡꯆꯤꯠ ꯇꯤ ꯀꯩꯅꯣ ꯏꯟꯇꯔꯅꯦꯠ ꯈꯛꯇꯅꯤꯗ ꯑꯗꯨꯒ ꯃꯊꯪꯅ ꯄ꯭ꯔꯦꯛꯇꯤꯒꯦꯟ ꯑꯗꯨꯗꯤ ꯈꯔ ꯂꯥꯏꯑꯦ
ꯎꯝ ꯍꯩꯍꯥ
ꯀꯩꯗꯧꯔꯤꯅꯣ
ꯍꯧꯖꯤꯛꯇꯤ ꯑꯁꯤ ꯉꯥꯏꯔ ꯂꯩꯥꯕꯅꯤꯗ
ꯅꯪ ꯅꯥꯁꯥ ꯉꯝꯗꯕ꯭ꯔꯣ
ꯑꯩ ꯉꯁꯤꯅ ꯀꯔꯤ ꯇꯧꯕꯩꯔꯥ ꯈꯪꯗꯦ ꯌꯥꯝ ꯋꯥꯔꯒ ꯂꯩꯕꯅꯦ ꯑꯩꯒꯤ ꯆꯦꯁ ꯑꯩꯒꯤ ꯆꯦꯁꯅꯕꯗꯨ
ꯎꯝ
ꯑꯗꯨꯗ ꯑꯃꯨꯛꯀ ꯅꯥꯏꯌꯦꯕ ꯈꯔ ꯈꯔ ꯀꯔꯤ ꯇꯧꯒꯦꯔ ꯃꯊꯥ ꯁꯥꯕꯅ ꯂꯣꯏꯔꯦ ꯉꯁꯤ
ꯅꯣꯏ ꯆꯦꯕꯨ
ꯑꯩ ꯑꯩ
ꯑꯣ ꯑꯣ
ꯅꯍꯥꯟ ꯑꯣꯇꯣꯗ ꯀꯩꯅꯣꯝ ꯇꯥꯎꯈ꯭ꯔꯕꯒꯤꯗ
ꯑꯣ
ꯑꯃꯨꯛꯀ ꯉꯁꯤꯗꯤ ꯂꯦꯞꯇ꯭ꯔꯦ ꯈꯥꯎꯒꯠꯄꯗꯒꯤ ꯅꯥꯕꯗꯣ ꯍꯧꯖꯤꯛꯐꯥꯎ ꯅꯥꯔ ꯂꯩ ꯑꯩ ꯃꯊꯥ ꯌꯥꯝ ꯁꯥꯔꯦ
ꯅꯥꯒꯅꯤ ꯑꯧ ꯋꯦꯗꯔꯗꯤ ꯀꯃꯥꯏꯅ ꯇꯧꯋꯤ
ꯅꯨꯡꯁꯥ ꯊꯣꯛꯄ ꯃꯥꯜꯂꯦ ꯑꯗꯨ ꯔꯨꯝ ꯃꯅꯨꯡꯗ ꯂꯥꯛꯏꯕ ꯃꯣꯏꯒꯣꯗꯤ ꯐꯦꯟꯒꯨꯝꯕꯁꯨ ꯂꯣꯏ ꯏꯪꯉꯦꯅꯀꯣ
ꯎꯝ
ꯎ
ꯑꯁ ꯀꯃꯥꯏꯅ ꯇꯧꯕꯅꯣ ꯈꯪꯗꯦꯗ ꯁꯥꯔꯦ ꯑꯗꯨꯒ ꯑꯁꯤꯗꯣ ꯀ꯭ꯂꯥꯁ ꯑꯁꯤ ꯁꯨꯇꯤ ꯂꯩꯌꯦ ꯍꯥꯏꯌꯦ ꯅꯣꯏꯒꯤ
ꯑ ꯁꯤ
ꯑꯩ ꯀꯩꯒꯤꯅꯣ ꯈꯪꯗꯦ ꯑꯗꯨꯗꯨꯒꯣ ꯑꯁꯤꯗꯣ ꯅꯍꯥꯟ ꯃꯊꯟ ꯆꯠꯂꯦ ꯀꯅꯥꯁꯨ ꯂꯥꯛꯇꯦ ꯃꯊꯟꯇ ꯆꯦꯜꯂꯤ ꯍꯥꯏꯕꯅꯤ
ꯑ ꯀ꯭ꯂꯥꯁ ꯆꯠ ꯂꯥꯛꯄꯅꯤꯅ ꯃꯥꯗꯤ
ꯑꯥꯎ ꯑꯗꯨꯒꯤ ꯖꯨꯅꯤꯌꯔ ꯈꯣꯏꯗꯤ ꯀ꯭ꯂꯥꯁ ꯂꯣꯏꯅ ꯌꯥꯎꯏꯤ ꯍꯥꯏ
ꯑꯣ ꯀꯅꯥꯅ ꯂꯥꯛꯇꯣꯏꯅꯣꯗ ꯁꯤꯗ
ꯀꯃꯥꯏꯅ ꯇꯧꯔꯤꯅꯣ ꯈꯣꯏ ꯒ꯭ꯌꯥꯟ ꯇꯥꯗꯦꯗꯣ ꯉꯥꯟꯇꯅ ꯆꯠꯅꯤꯡꯕꯁꯤꯅ ꯃꯊꯟꯇꯒ ꯆꯠꯈꯤ ꯃꯥꯗꯤ
ꯎꯝ ꯑꯩꯗꯤ ꯖꯨꯂꯥꯏ ꯗꯦꯠ ꯋꯥꯟꯗꯒꯤ ꯆꯠꯄ ꯍꯧꯔꯅꯤ
ꯑ ꯅꯣꯏ ꯀꯔꯝ ꯀꯥꯟ ꯂꯥꯛꯇꯧ ꯃꯥꯟꯒꯦ ꯂꯨꯆꯨꯟ ꯍꯣꯏ ꯈꯪꯕ꯭ꯔꯣ
ꯑꯆꯣꯟ ꯈꯣꯏꯗꯤ ꯂꯥꯛꯑ ꯔꯤꯖꯜ ꯊꯣꯛꯑꯒ ꯐꯥꯔꯁ ꯏꯌꯥꯔꯒꯤꯗ ꯊꯣꯛ ꯑꯗꯨꯗꯤ ꯊꯦꯡꯅ ꯍꯜꯂꯛꯀꯅꯤ ꯍꯥꯏꯌꯦ
ꯑꯁ
ꯃꯣꯏꯗꯤ ꯀ꯭ꯂꯥꯁ ꯀꯥꯔꯁꯨ ꯀꯥꯟꯅꯗ꯭ꯔꯦ ꯅꯀꯣ
ꯑꯣ
ꯎꯝ
ꯂꯥꯛꯈ꯭ꯔꯗꯤ ꯑꯩꯖꯨ ꯈꯪꯗꯦꯗ ꯕꯣꯜ ꯌꯦꯡ ꯌꯦꯡꯕ꯭ꯔꯣ ꯊꯔꯣꯏ ꯆꯥꯏꯑꯦ ꯉꯁꯤꯗꯤ
ꯍꯥꯎꯕ꯭ꯔꯥ ꯅꯁꯥ ꯉꯝꯗꯕꯒꯤ ꯆꯥꯐꯝ ꯈꯪꯗ꯭ꯔꯕ
ꯍꯥꯎꯕꯁꯨ ꯈꯪꯗ꯭ꯔꯦꯗ ꯈꯣꯏ
ꯏ
ꯑꯣꯟꯅꯤꯡꯉꯦ ꯌꯥꯝꯅ ꯃꯅꯝꯁꯨ ꯅꯝꯅꯤꯡꯗꯦ
ꯅꯪ ꯅꯥꯅꯤꯡꯉꯥꯏꯒꯨꯝꯕ ꯑꯣꯏꯔꯝꯅꯤ ꯑꯗꯨꯒꯤ ꯑꯣꯏꯔꯝꯅꯤ
ꯅꯅꯤꯉꯥꯏ ꯌꯥꯝ ꯃꯥꯜꯂꯦ ꯃꯊꯥ ꯌꯥꯝ ꯁꯥꯏꯑꯦ ꯑꯩ ꯂꯥꯛꯅꯤꯡꯉꯥꯏ ꯀꯨꯏꯗ꯭ꯔ ꯀꯥꯟꯗ
ꯎꯝ
ꯅꯔꯗꯤ ꯕꯦꯔꯥ ꯀꯥꯅꯤꯅꯦ ꯀꯣ
ꯎꯝ ꯅꯪ ꯕꯣꯜ ꯌꯦꯡꯕ꯭ꯔꯥ ꯉꯔꯥꯡ
ꯍꯣꯏ ꯚꯣꯜ ꯌꯦꯡꯉꯒ ꯉꯔꯥꯡꯗꯣ ꯆꯥꯛ ꯆꯥꯕ ꯇꯣꯛꯑꯒ ꯚꯣꯜ ꯌꯦꯡꯉꯒ ꯂꯩꯕꯅꯦꯕ ꯑꯗꯨ ꯀꯥꯏꯅ ꯌꯦꯡꯕ ꯂꯣꯏꯔꯒ ꯅꯍꯥꯟ ꯑꯩ ꯏꯁꯥꯟꯒ ꯏꯕꯥꯟꯅꯤ ꯂꯥꯛꯏꯕ ꯃꯇꯝꯗ ꯀꯣꯛ ꯉꯥꯎꯔꯒ ꯃꯤꯠꯇꯣ ꯎꯏꯕꯁꯨ ꯌꯥꯗꯦ ꯍꯥꯏꯕ ꯖꯥꯠꯇꯣ ꯇꯧꯔꯛꯑꯦꯕ ꯍꯥꯏꯗꯤ ꯍꯥꯏꯗꯣꯛ ꯀꯩ ꯑꯩ ꯁꯨꯃꯥꯏꯅ ꯇꯧꯋꯤꯗꯣ ꯑꯗꯨꯗ ꯀꯨꯏꯔꯦꯕ
ꯅꯪ ꯀꯩꯗꯧꯕ꯭ꯔꯣ ꯀꯣ ꯕꯤ ꯄꯤꯒ ꯂꯦ ꯑꯣꯏꯖꯥꯠꯂꯣ
ꯈꯪꯗꯦꯗ ꯆꯥꯃꯟꯂꯒ ꯀꯔꯤ ꯇꯧꯔ ꯈꯪꯗꯦ ꯇꯨꯝꯁꯨ ꯌꯥꯝ ꯇꯨꯝꯃꯦ ꯆꯥꯁꯨ ꯆꯥꯌꯦ ꯇꯨꯝꯃꯟꯕꯩꯔ ꯑꯃꯨꯛꯀꯁꯨ ꯈꯜꯂꯦ ꯉꯁꯥꯏꯗꯣ ꯈꯨꯋꯥꯔꯤ ꯂꯣꯏꯔꯦ ꯍꯧꯒꯜꯂꯒ ꯑꯩꯒꯤ ꯆꯦꯁꯇꯨꯁꯨ ꯑꯃꯨꯛꯀ ꯅꯥꯔꯦ ꯑꯃꯨꯛꯀꯥ ꯀꯣꯛꯇꯁꯨ ꯑꯣꯅꯤꯡꯕꯒꯨꯝꯅ ꯑꯁ ꯑꯗꯨꯒ ꯃꯣꯏꯒꯤꯁꯨ ꯊꯕꯛ ꯃꯇꯦꯡ ꯈꯤꯇꯪ ꯈꯤꯇꯪꯗꯤ ꯄꯥꯡꯕꯤꯗ꯭ꯔꯗꯤ ꯅꯨꯡꯉꯥꯏꯇꯦꯅꯀꯣ ꯑꯥ ꯋꯥꯕꯗꯣ ꯂꯣꯏꯔꯦ ꯑꯩ
ꯅꯍꯥꯟ
ꯇꯣꯞꯄꯥ ꯅꯔꯁꯨ ꯀꯔꯤꯁꯨ ꯀꯥꯏꯗꯦ ꯑꯩ
ꯍꯣꯏ
ꯌꯥꯝ ꯃꯊꯥ ꯁꯥꯕ ꯋꯥꯅꯦ ꯏꯟꯖꯥꯡ ꯍꯥꯎꯕ꯭ꯔꯣ
ꯉꯔꯥꯡ ꯀꯩꯅꯣ ꯂꯥꯛꯄꯒꯤꯀꯣ ꯗꯥꯥꯏ ꯅꯦ ꯂꯥꯛꯄꯒꯤ ꯖꯥꯏ ꯅꯦꯒꯤ ꯉꯥꯅꯨ ꯄꯨꯔꯛꯑꯦꯕ ꯑꯗꯣ ꯀꯨꯏꯅ ꯊꯝꯕ ꯌꯥꯗꯧ ꯃꯥꯟꯗꯦ ꯍꯥꯏꯌꯦ ꯈꯪꯗꯦ ꯉꯥꯅꯨ ꯄꯨꯔꯛꯑꯦꯕ ꯑꯗꯨꯗ ꯆꯥꯏ ꯑꯗꯨꯒ ꯄ꯭ꯔꯤꯌꯥꯡꯀꯥꯏꯁꯨ ꯉꯥ ꯄꯨꯔꯛꯑꯦ ꯆꯥꯏꯌꯦ ꯌꯥꯝ ꯍꯥꯎꯋꯦ ꯉꯥꯔꯥꯡ ꯃꯣꯏ ꯂꯥꯛ ꯄꯩ ꯎꯝ ꯄꯨꯔꯛꯄꯒꯤ
ꯀꯅꯥ ꯂꯥꯛꯄ ꯉꯥꯅꯨꯗꯤ ꯀ ꯗꯥꯏꯅ
ꯑ ꯖꯥꯏ ꯑꯠꯇꯦ ꯖꯥꯏꯌꯣꯅꯩꯒꯤ ꯄꯣꯠ ꯄ꯭ꯔꯤꯌꯥꯡꯀꯗ ꯍꯥꯞꯄꯥꯛ ꯑꯦ ꯕꯥ
ꯑꯣ ꯑꯣ ꯑꯣ ꯑꯣ
ꯑꯗꯨꯒꯤ ꯖꯥꯏꯑꯣꯅꯦꯒꯤ ꯆꯥꯏꯌꯦ ꯑꯗꯨꯗꯨꯒ ꯄ꯭ꯔꯤꯌꯥꯡꯀꯥꯒꯤꯁꯨ ꯌꯥꯝ ꯄꯨꯔꯦꯗ ꯆꯥꯏꯌꯦ ꯃꯌꯥꯝ
ꯄ꯭ꯔꯤꯌꯥꯡꯀꯥꯒ ꯆꯥꯃꯤꯟꯅꯕ꯭ꯔꯥ
ꯑꯣꯟ ꯆꯃꯤꯟꯅꯩꯌꯦ ꯃꯥ ꯂꯥꯛꯄꯒꯤ
ꯀꯨꯏꯅ ꯆꯥꯃꯤꯟꯈꯤꯅꯤ ꯄ꯭ꯔꯤꯌꯥꯡꯀꯥ ꯑꯩ ꯈꯪꯉꯦ
ꯖꯣꯟꯁꯤꯕꯂꯥꯁꯨ ꯊꯦꯡꯅ ꯂꯥꯛꯀꯅꯤ
ꯃꯥꯁꯨ
ꯑ ꯖꯣꯟꯁꯤꯞ ꯇ꯭ꯔꯁꯨ ꯗꯦꯠ ꯖꯨꯂꯥꯏ ꯇꯣꯏꯟꯇꯤ ꯒꯨꯝꯕꯗꯒꯤ ꯂꯥꯛꯀꯅꯤꯌꯦ
ꯏꯃꯥꯏ ꯏꯃꯥꯏ ꯄꯥꯛꯏꯖꯦ
ꯑꯗꯨꯒꯗꯨꯁꯨ ꯅꯈꯣꯏꯗꯤ ꯍꯧꯖꯤꯛ ꯍꯥꯏꯕ ꯉꯝꯗꯦꯅ ꯑꯗꯨꯗꯤ ꯄ꯭ꯔꯤꯌꯥꯡꯀꯥ ꯃꯣꯏꯒꯤ ꯔꯨꯝꯗ ꯃꯇꯣꯝ ꯗꯨꯝ ꯂꯩꯥꯈꯤꯅꯤ
ꯎꯝ ꯎꯝ
ꯗꯨꯒ ꯗꯨꯠꯁꯨꯟ ꯉꯔꯥꯡꯗ ꯑꯩꯩꯉꯦꯟꯗ ꯇꯦꯝꯁ ꯊꯥꯔꯝꯅ ꯅꯪꯗꯤ ꯀꯩꯗꯩꯉꯩ ꯂꯥꯛꯒꯦꯔ ꯍꯥꯏ ꯑꯗꯤ ꯇꯣꯏꯇꯤ ꯅꯥꯏꯟꯗ ꯍꯜꯂꯛꯈ꯭ꯔꯅꯤ ꯍꯥꯏꯕ ꯑꯗꯨꯒꯤ ꯃꯥꯗꯣ ꯑ ꯃꯥꯏꯅ ꯑꯣꯏꯈ꯭ꯔꯕ꯭ꯔꯣ ꯍꯥꯏꯌꯦ ꯑꯣꯏ ꯑꯩꯗꯤ ꯈꯔ ꯉꯟꯅ ꯆꯠꯈ꯭ꯔꯒ꯭ꯔꯦꯅ ꯇꯧꯃꯤ
ꯎꯝ
ꯃꯦꯁꯤꯒꯁꯨ ꯃꯨꯛꯀꯇꯥꯎꯈꯔꯗꯤ ꯌꯥꯏꯑꯕ
ꯎꯝ ꯅꯨꯉꯥꯏꯀꯣ ꯃꯣꯏꯗꯤ
ꯍꯥꯥ
ꯌꯨꯝ ꯂꯩꯕ ꯅꯨꯡꯉꯥꯏꯖꯔꯝꯅꯤꯕ ꯋꯦꯗꯔꯁꯨ ꯌꯥꯝ ꯅꯨꯡꯉꯥꯏ
ꯎꯝ ꯅꯥꯟꯅꯤ ꯄꯣꯔꯗꯗꯤ ꯌꯥꯝ ꯅꯨꯉꯥꯏ ꯃꯥ
ꯗꯦꯜꯂꯤꯁꯨ ꯅꯨꯡ ꯆꯨꯌꯥꯗꯣ ꯆꯨꯔꯤꯕ꯭ꯔꯣ ꯍꯧꯖꯤꯛꯁꯨ ꯉꯥ ꯉꯥꯔꯥꯡ ꯉꯍꯥꯟꯗꯣ
ꯑꯗꯣꯝ ꯉꯥ ꯉꯔꯥꯡꯃꯨꯛ ꯗꯦꯂꯤꯇꯤꯑꯦꯗ ꯋꯦꯗꯔ ꯌꯥꯝ ꯅꯨꯡꯉꯥꯏꯌꯦꯗ
ꯍꯜꯂꯣ
ꯑꯗꯨꯝ ꯅꯣꯡ ꯃꯪꯔꯒ ꯂꯩꯌꯦ ꯑꯦꯁꯤꯁꯨ ꯊꯥꯗ꯭ꯔꯁꯨ ꯑꯗꯨꯝ ꯐꯦꯟꯉꯛꯇ ꯑꯗꯨ ꯊꯥꯔꯒ ꯌꯥꯝ ꯅꯨꯡꯉꯥꯏꯕꯅꯦ ꯁꯤꯗꯗꯤ
ꯗꯦꯜꯍꯤ ꯌꯥꯝ ꯁꯥꯏ ꯍꯥꯏꯔꯒ ꯁꯤꯅ ꯍꯦꯟ ꯁꯥꯏꯌꯦꯅꯦ
ꯑ ꯐꯦꯠꯁꯨꯗ ꯑꯥꯗꯗꯤ ꯁꯥꯏꯅ ꯑꯗꯨꯒꯨꯝꯅ ꯁꯥꯗꯦ‌ ꯁꯤ ꯁꯤꯗꯗꯤ ꯑꯗꯨꯝ ꯏꯪꯔꯥ ꯂꯩ
ꯊꯣꯡꯅꯥꯎ ꯍꯥꯡꯗ꯭ꯔꯁꯨ
ꯑ ꯋꯤꯟꯗꯣꯒ ꯍꯥꯡꯗꯦꯗ ꯀꯃꯟ ꯔꯨꯝꯗ ꯑꯗꯨꯝ ꯇꯨꯝꯃ ꯂꯩꯌꯦ ꯑꯩꯗꯤ
ꯎꯝ
ꯐꯦꯟ ꯈꯛꯇ ꯊꯥꯔꯒ ꯃꯔꯛ ꯃꯔꯛꯇꯗꯤ ꯐꯦꯟꯒꯨꯝꯕ ꯊꯥꯠꯂꯒ ꯑꯗꯨꯝ ꯂꯩ
ꯎꯝ
ꯑꯩꯁꯦ ꯄꯥꯝꯃꯨꯔꯛꯀꯅꯤꯅ ꯑꯃꯨꯛꯀ ꯑꯦ ꯁꯤ ꯃꯅꯥꯛꯇ ꯇꯨꯝꯕ ꯆꯠꯂꯦ ꯍꯥꯎꯅꯤꯡꯔꯛꯑ ꯕꯤꯟ ꯄꯟꯖꯥꯞ ꯂꯥꯛꯈꯔꯗꯤ ꯃꯨꯛꯀ ꯁꯥꯕ ꯍꯧꯔꯅꯤ ꯄꯥꯃꯨꯑꯦ ꯏꯪꯔꯁꯨ ꯂꯩꯔꯒꯦꯅ ꯇꯨꯝ ꯐꯤꯒ ꯂꯧꯊꯣꯛꯂꯒ ꯑꯃꯨꯛꯀ ꯇꯨꯝꯕ ꯅꯨꯃꯤꯠ ꯂꯥꯏ ꯄꯥꯝꯃꯨꯕꯒꯤꯀꯣ ꯑꯩꯗꯗꯤ ꯃꯇꯝꯗ ꯏꯤꯡꯕꯒꯤꯁꯨ ꯇꯨꯝꯕꯗ ꯏ ꯁꯤ ꯑꯣꯟ ꯇꯧꯔꯒ ꯇꯨꯝ ꯇꯨꯝꯃꯤꯟꯅꯁꯤ
ꯑꯣ ꯑꯣ ꯑꯣ ꯅꯣꯋꯣ
ꯐꯩꯖꯨꯞꯀ ꯁꯨꯞ ꯁꯨ ꯁꯨ ꯁꯨꯞꯄꯦ ꯐꯩꯖꯣꯨꯞ ꯂꯩꯇ꯭ꯔꯦ ꯇꯨꯝꯕ ꯉꯝꯗꯦꯗ
ꯃꯩꯃ ꯁ ꯇꯨꯝꯅꯤꯡꯉꯦ ꯑꯗꯨꯃꯥꯏꯅ
ꯗꯦꯜꯂꯤꯒꯤꯗꯤ ꯐꯩꯖꯨꯞꯇꯣ ꯐꯦꯟ ꯉꯛꯇꯁꯨ ꯑꯩꯗꯤ ꯐꯩꯖꯨꯞ ꯁꯨꯞꯄ꯭ꯔꯒ ꯇꯨꯝꯃꯦ
ꯃꯥ
ꯑꯦ ꯉꯛꯑꯦ ꯗꯦꯂꯤꯁꯤ ꯌꯥꯝ
ꯖꯩꯌꯣ ꯅꯩꯒꯤ ꯑꯃ ꯃꯥꯅ ꯁꯨꯒꯟꯕ ꯃꯥ ꯂꯩꯌꯦꯅ ꯇꯨꯖꯥꯠꯇꯣ ꯑꯗꯨꯝ ꯁꯥꯕ ꯅꯨꯡꯉꯥꯏꯕ ꯑꯗꯨꯗ ꯑꯗꯨꯝ ꯁꯨꯞꯄ ꯂꯩꯕꯅꯦ ꯑꯗꯨꯁꯨ ꯐꯣꯜꯗ ꯇꯧꯋꯦ ꯃꯔꯛ ꯃꯔꯛꯇ
ꯑꯥꯁ
ꯏꯤꯡꯉꯦ ꯁꯤꯗꯗꯤ ꯇꯨꯒꯤ ꯄꯟꯖꯥꯕ ꯂꯥꯛꯅꯤꯡꯉꯥꯏ ꯃꯊꯥ ꯌꯥꯝ ꯁꯥꯏ ꯑꯩ
ꯉꯔꯥꯡ ꯈꯔ ꯅꯨꯡꯉꯥꯏꯕꯅꯦ ꯑꯁꯦꯡꯕ ꯅꯨꯡꯁꯥ ꯊꯣꯛꯂꯒ ꯁꯥꯔ ꯂꯩꯔꯦ
ꯑꯥꯁ ꯇꯟꯕꯅ ꯁꯤꯔꯦ
ꯑꯣ ꯑꯣ ꯑꯣ
ꯍꯂꯛꯅꯤꯡꯉꯥꯏ ꯇꯟꯕꯅ ꯕꯅꯤꯒꯤ
ꯀꯛꯊꯠꯈ꯭ꯔꯕꯣ
ꯍꯥꯥ